ꯍꯜꯂꯣ ꯍꯥꯎ
ꯕꯥꯏꯕꯨ ꯀꯩꯗꯧꯔꯝꯃꯤꯅꯣ꯫
ꯇꯠꯇ ꯁ ꯍ ꯄꯝꯕꯤ
ꯥꯏ ꯈꯣꯟꯖꯦꯜꯗꯗꯤ ꯅꯁꯥ ꯅꯨꯡꯉꯥꯏꯅꯝ ꯃꯥꯜꯂꯦ ꯀꯩꯗꯧꯔꯦ
ꯏꯁꯥ ꯅꯨꯡꯉꯥꯏꯇꯦ ꯑꯗꯨꯒꯤꯗꯤ ꯁꯨꯒꯠꯄꯝꯕꯅꯤ ꯀꯩꯗꯧꯔꯝꯃꯤꯅꯣ ꯅꯪꯗꯤ
ꯑꯩꯗꯣ ꯍꯧꯖꯤꯛ ꯅꯨꯡꯗꯥꯡꯗ ꯆꯠꯂꯛꯄꯒꯤ ꯏꯃꯥꯟꯅꯕꯤꯒ ꯌꯨꯝ ꯀꯔꯝ ꯀꯔ ꯀ ꯃꯠꯇꯨꯅ ꯈꯣꯠꯇꯨꯅ ꯋꯥꯔꯤ ꯁꯥꯟꯅꯔꯝꯃꯦ ꯅꯪ ꯂꯥꯛꯄꯒ ꯀꯥꯡ ꯌꯦꯟꯖꯥꯡ ꯆꯥꯟꯅꯁꯤ ꯈꯣꯠꯁꯦꯅ ꯑꯗꯨꯗꯒꯤ ꯃꯔꯨꯞ ꯑꯃ ꯇꯧꯕꯅꯦꯕ ꯊꯥꯕꯜꯒꯤ ꯑꯗꯨꯗꯣ ꯄꯩꯁꯥꯗꯣ ꯍꯟꯗꯛ ꯄꯤꯊꯣꯛꯅꯁꯦ ꯄꯩꯁꯥꯗꯣ ꯍꯟꯗꯛꯀꯤ ꯇꯥꯡꯁꯦ ꯅꯪꯅ ꯑꯗꯨ ꯍꯟꯗꯛ ꯊꯥꯁꯤꯗ ꯑꯗꯨꯗꯒꯤ ꯆꯥꯛ ꯆꯥꯅꯕꯗꯨꯗ ꯋꯥꯔꯤ ꯁꯥꯟꯅꯁꯦ ꯈꯣꯠꯁꯦꯅ ꯍꯥꯏꯅꯔꯝꯕ ꯑꯗꯒꯤ ꯑꯉꯥꯡ ꯑꯃꯨ ꯂꯧꯁꯤꯜꯂꯛꯑꯒ ꯃꯥꯏ ꯊꯕꯛ ꯑꯃꯨꯛ ꯇꯧꯃꯤꯟꯅꯔꯨꯔꯦ ꯑꯗꯒꯤ ꯑ ꯆꯥꯛ ꯆꯥꯁꯤꯔ ꯑꯃꯨꯛ ꯇꯧꯔꯝꯕꯅꯦ ꯑꯗꯨ ꯅꯪ ꯉꯁꯥꯏ ꯀꯣꯜ ꯇꯧꯔꯛꯑꯝꯗ ꯅꯤꯡꯁꯤꯡꯉꯛꯄ ꯑꯗꯨꯒꯤ ꯑꯃꯨꯛ ꯍꯜꯂ ꯇꯧꯔꯛꯏꯁꯤꯅꯦ ꯑꯩꯅ
ꯎꯝ ꯅꯪ ꯀꯩ ꯌꯦꯟꯖꯥꯡ ꯊꯣꯡꯉꯤꯅꯣ
ꯑꯩꯗꯣ ꯌꯦꯟꯁꯥꯡ ꯊꯣꯡꯗ꯭ꯔꯦ ꯁꯧꯒꯔ꯭ꯤ ꯊꯣꯡꯒꯦꯔꯥ ꯈꯜꯂꯝꯕꯅꯦ ꯑꯗꯣ ꯍꯣꯁꯇꯦꯜꯒꯤ ꯆꯐꯨ ꯏꯔꯣꯟꯕꯒ ꯉꯥ ꯑꯇꯥꯎꯕ ꯑꯗꯨ ꯂꯧꯔꯦ
ꯑꯣ ꯍꯣꯁꯇꯦꯜꯗ ꯂꯩꯔꯤꯔꯣ ꯅꯣꯏ ꯍꯧꯖꯤꯛ꯫
ꯑ ꯍꯣꯁꯇꯦꯜꯗ ꯂꯩꯔꯤ ꯅꯪ ꯉꯍꯥꯟ ꯀꯨꯝꯈꯤꯕꯗꯣ ꯑꯗꯨ ꯅꯪ ꯅꯨꯡ ꯂꯩ ꯍꯥꯏꯕꯗꯨ ꯀꯃꯥꯏꯅ ꯇꯧꯔꯒ ꯗꯣꯛꯇꯔ ꯌꯦꯡꯊꯣꯛꯎꯕꯗꯣ
ꯑꯗꯣ ꯂꯨꯝꯗꯣ ꯃꯆꯥ ꯑꯣꯏꯔꯦ ꯑꯗꯨꯅ꯫ ꯑꯩ ꯏꯁꯥ ꯅꯨꯡꯉꯥꯏꯇꯕꯗꯣ ꯍꯥꯟꯅ ꯐꯍꯟꯖꯦ ꯑꯗꯨꯒ ꯇꯞꯅ ꯌꯦꯡꯁꯦꯅ ꯍꯥꯏꯔꯛꯑꯦ ꯃꯣꯏꯅ ꯑꯗꯨꯒꯤ ꯍꯧꯖꯤꯛꯇꯣ ꯌꯨꯝꯗ ꯄꯣꯊꯥꯔꯒ ꯂꯩꯔꯦ ꯅꯪꯗꯤ ꯀꯔꯝ ꯃꯛꯇꯣꯏꯅꯣ
ꯑꯩꯁꯦ ꯃꯊꯪ ꯍꯞꯇꯥ ꯍꯟꯗꯛ ꯍꯞꯇꯥꯁꯤꯗ ꯑꯣꯏꯅ ꯀꯨꯝꯃꯛꯇꯨꯕ ꯃꯥꯜꯂꯦ ꯑꯩꯗꯣ꯫ ꯑꯣ ꯑꯗꯨ ꯅꯪ ꯑꯦꯛꯖꯥꯝ ꯑꯃ ꯊꯥꯅꯤ ꯍꯥꯏꯕꯗꯣ ꯑꯗꯨ ꯊꯥꯈ꯭ꯔꯕ ꯀꯃꯥꯏꯅ ꯇꯧꯈ꯭ꯔꯒꯦ
ꯑꯦꯛꯖꯥꯝꯗꯣ ꯊꯥꯗ꯭ꯔꯤ ꯑꯩ ꯀꯥꯔꯛꯄꯒ ꯊꯥꯗꯣꯏꯅꯦ ꯍꯣꯁꯇꯦꯜꯗ ꯀꯅꯥ ꯀꯅꯥ ꯂꯩꯔꯤꯒꯦ ꯀꯃꯥꯏꯅ ꯇꯧꯔꯤꯒꯦ
ꯍꯣꯁꯇꯦꯜ ꯀꯥꯡꯕꯨꯨ ꯑꯗꯨꯝ ꯂꯩꯔꯤ ꯑꯗꯨꯝ ꯃꯣꯏꯁꯨ ꯃꯣꯏ ꯊꯣꯛꯄ ꯑꯩꯁꯨ ꯑꯩꯒꯤ ꯇꯐꯝ ꯈꯪꯗꯕ ꯍꯧꯖꯤꯛꯀꯥꯟꯁ ꯍꯥꯏꯗꯤ ꯑꯦꯛꯖꯥꯝꯁꯨ ꯂꯣꯏꯈꯤꯕꯒꯤ ꯃꯇꯝ ꯂꯦꯟꯐꯝ ꯈꯪꯗꯕꯒꯤ ꯗꯨꯛ ꯃꯇꯝ ꯈꯔ ꯁꯥꯔꯝꯃꯦ ꯑꯗꯨꯩ ꯗꯨꯞꯇꯣ ꯑꯃꯨꯛ ꯃꯇꯝ ꯈꯔ ꯂꯦꯞ ꯑꯗꯨꯒ ꯂꯩ ꯑꯃꯨꯛ ꯊꯥꯏ ꯂꯩ ꯑꯃꯨꯛ ꯊꯥꯕ ꯈꯣꯠꯄ꯫ ꯇꯧꯔꯤ ꯂꯩ ꯅꯨꯡ ꯆꯥꯔ ꯁꯦꯝꯃꯤ ꯇꯧꯐꯝ ꯈꯪꯗꯕꯒꯤ
ꯑꯗꯣ ꯅꯨꯡ ꯂꯩꯕꯗꯣ ꯀꯩ ꯀꯩ ꯍꯤꯗꯥꯛꯅ ꯀꯃꯥꯏꯅ ꯇꯧꯔꯒ ꯐꯒꯦ ꯈꯪꯕ ꯂꯩꯕ꯭ꯔꯥꯅ ꯍꯪꯒꯦꯅ ꯇꯧꯔꯝꯕꯅꯦ ꯑꯗꯣ ꯀꯣ
ꯑꯗꯨꯗꯣ ꯑꯩꯅ ꯅꯍꯟꯃꯨꯛ ꯑꯃ ꯊꯦꯡꯅꯈꯤꯕꯗꯗꯤ꯫ ꯀꯩ ꯃꯅꯥꯅꯣ ꯀꯥꯎꯕ ꯀꯥꯎꯔ ꯑꯗꯨꯗꯣ ꯐꯨꯠꯂꯒ ꯊꯛꯑꯗꯤ ꯅꯨꯡ ꯇꯥꯔꯛꯑꯦ ꯀꯥꯏꯅ ꯍꯥꯏꯅꯕꯅꯦꯕ ꯑꯗꯣ ꯍꯪꯗ꯭ꯔꯗꯤ ꯈꯪꯉꯣꯏ ꯑꯗꯨ ꯐꯨꯠꯂꯒ ꯊꯛꯄꯗ ꯅꯨꯡ ꯇꯥꯏ ꯌꯥꯝ ꯇꯧꯅꯈꯤꯕꯅꯦ ꯑꯗꯨꯅ ꯐꯩꯌꯦ ꯑꯗꯨꯗꯨꯅ ꯑꯗꯨ ꯑꯍꯟ ꯑꯃꯅ ꯍꯥꯏꯕꯅꯦꯕ ꯑꯗꯨꯗꯣ ꯑꯗꯣ ꯌꯥꯝꯅ ꯃꯉꯣꯟꯗ ꯌꯦꯡꯅꯕꯅꯦꯕ ꯆꯨꯝꯃꯦ ꯈꯣꯠꯂꯦꯅ꯫
ꯎꯝ ꯑꯩꯗꯣ ꯑꯃꯕꯨꯗꯤ ꯄꯤꯊꯛꯑꯦꯕꯁꯨꯨꯝ꯫ ꯑꯗ ꯏꯀꯥꯟ ꯀꯥꯟꯅꯕꯩ ꯇꯥꯏꯞ ꯇꯧꯗꯕ ꯊꯛꯇꯤ ꯊꯛꯏꯅꯦꯕ ꯑꯗꯣ ꯆꯕꯤꯁꯤ ꯀꯌꯥ ꯍꯥꯞꯄꯒ ꯐꯨꯠꯂꯒ ꯊꯛꯑꯣꯅ ꯈꯗꯤ ꯑꯗꯨꯝ ꯊꯥꯏ ꯑꯗꯣ ꯃꯤꯅ ꯆꯥꯅꯕ ꯃꯈꯜ ꯃꯈꯜ ꯂꯩꯌꯦꯅ ꯍꯥꯏꯕ ꯑꯗꯨ ꯑꯗꯨꯝ ꯃꯈꯜ ꯃꯈꯟꯗꯣ ꯊꯛꯑꯒ ꯏꯁꯥꯒꯤ ꯆꯥꯟꯅꯕ ꯑꯃ ꯌꯦꯡꯉꯣꯅ ꯍꯥꯏꯔꯛꯄ ꯑꯗꯨꯒꯤ꯫ ꯑꯩꯗꯣ ꯅꯣꯏꯗꯁꯨ ꯍꯪꯒꯦꯅ ꯀꯔꯝ ꯀꯔꯝꯕ ꯀꯃꯥꯏꯅ ꯇꯧꯕ ꯈꯪꯕ ꯂꯩꯕ꯭ꯔꯅ ꯎꯝ꯫
ꯍꯣꯏ ꯍꯪꯕꯤꯔꯛꯀꯦ ꯑꯗꯨꯗꯣ ꯍꯥꯏꯗꯤ ꯑꯩ ꯉꯍꯥꯛꯃꯨꯛ ꯊꯦꯡꯅꯈꯤꯕꯅꯦꯕ ꯑꯗꯨ ꯀꯅꯥꯅꯣ ꯑꯩꯈꯣꯏ ꯇꯤꯗ ꯃꯔꯛꯇꯁꯨ ꯅꯨꯡ ꯂꯩꯕꯒꯤ ꯃꯥꯗꯨ ꯇꯧꯔ ꯐꯒꯤꯅ ꯍꯥꯏꯕꯅꯦ ꯑꯩ ꯍꯪꯕꯤꯔꯛꯀꯦ ꯑꯗꯨꯒꯤꯗꯤ
ꯀꯝꯇ ꯍꯪꯕꯤꯔꯣ ꯑꯗꯨ ꯅꯪ ꯌꯨꯝ ꯀꯨꯝꯃꯀꯥꯟꯗ ꯂꯩ ꯆꯔ ꯀꯌꯥ ꯁꯦꯝꯃꯦ ꯍꯥꯏꯕꯗꯣ ꯁꯨꯝ ꯌꯣꯟꯅꯕ ꯁꯦꯝꯃꯤꯔꯥ ꯀꯃꯥꯏꯅ ꯇꯧꯔ ꯁꯦꯝꯃꯤꯅꯣ
ꯍꯧꯖꯤꯛꯐꯥꯎꯗꯤ ꯌꯣꯟꯅꯕ ꯁꯦꯝꯕ ꯅꯠꯇꯦ ꯍꯥꯏꯗꯤ ꯁꯨꯝ ꯂꯥꯏ ꯅꯨꯡ ꯀꯠꯄꯒꯤ ꯂꯩ ꯃꯤꯉꯣꯟꯗ ꯁꯨꯝ ꯍꯦꯛꯅꯕꯗꯣ ꯅꯨꯡꯉꯥꯏꯇꯦ ꯂꯥꯏ ꯈꯣꯏꯔꯝꯃꯝꯗꯥꯏꯗ ꯑꯗꯨꯗꯒꯤ꯫ ꯏꯁꯥꯒꯤ ꯊꯥꯖꯔꯒ ꯁꯥꯠꯄꯁꯤꯅ ꯑꯗꯨꯅ ꯐꯩꯌꯦꯅ ꯑꯗꯨꯗꯒꯤ ꯁꯨꯝ ꯊꯥꯕꯅꯤꯗ
ꯊꯗ ꯌꯥꯎꯕ ꯑꯗꯨ
ꯀꯩ ꯍꯥꯏꯅꯣ
ꯍꯥꯏꯗꯤ ꯂꯩ ꯁꯥꯠꯄ ꯂꯩꯁꯨ ꯑꯗꯨꯝ ꯁꯦꯝꯕ꯭ꯔꯥꯅ ꯍꯪꯕ
ꯁꯦꯃꯤ ꯁꯥꯗꯂ ꯍꯖꯁꯨ ꯃꯍꯟꯃꯨꯛ ꯆꯦꯔꯩꯅ ꯈꯪꯗꯦ ꯌꯦꯡꯉꯤꯅꯦ ꯍꯣꯠꯅꯔꯤꯅꯦ ꯁꯤꯁꯨ ꯍꯥꯏꯗꯤ ꯐꯖꯅꯗꯤ ꯃꯅꯥ ꯆꯣꯡꯈꯠꯂꯦꯕ ꯑꯗꯣ ꯑꯩꯅ ꯌꯨꯇꯨꯞꯇ ꯌꯦꯡꯕ ꯀꯥꯟꯗꯗꯤ ꯂꯩꯒꯤ ꯃꯅꯥꯗꯣ ꯁꯥꯠꯍꯟꯒꯦ ꯍꯥꯏꯔꯗꯤ ꯊꯥ ꯑꯃ ꯋꯥꯠꯂꯤꯉꯩꯗ ꯂꯩ ꯃꯅꯥꯗꯣ ꯂꯣꯏ ꯊꯥꯗꯠꯂꯣ ꯍꯥꯏꯌꯦꯕ ꯑꯗꯨ ꯊꯥꯗꯠꯂꯦ ꯑꯗꯨ ꯊꯥꯗꯠꯄꯗꯣ ꯃꯣꯏ ꯂꯩꯒ꯫ ꯂꯩ ꯁꯥꯠꯀꯗꯕ ꯂꯩꯗꯨꯒ ꯃꯅꯥꯒ ꯄꯨꯟ ꯄꯨꯟꯅꯥ ꯂꯥꯛꯑꯦ ꯍꯥꯏꯕꯀꯣ ꯃꯅꯥꯗꯤ ꯂꯥꯛꯄꯥ ꯎꯔꯦ ꯑꯗꯨꯒ ꯃꯥꯒꯤ ꯁꯥꯠꯀꯗꯕ ꯂꯩ ꯗꯨꯗꯤ ꯎꯗ꯭ꯔꯤꯕ ꯑꯗꯨ ꯈꯪꯗ꯭ꯔꯤ ꯆꯥꯡꯌꯦꯡ ꯇꯧꯕꯅꯦ ꯁꯤꯖ ꯀꯩꯅꯣ ꯐꯖꯅ ꯃꯥꯏ ꯄꯥꯛ ꯑ ꯍꯥꯏꯔ ꯀꯥꯟꯗ ꯆꯥꯔ ꯑꯃꯨꯛ ꯁꯟꯗꯣꯛꯀꯦ ꯇꯧꯕꯅꯦꯕ꯫ ꯌꯦꯡꯒꯤꯅꯤ ꯊꯥ ꯑꯃꯃꯨꯛꯇꯤ ꯑꯗꯨꯅ ꯈꯪꯗꯔꯤ
ꯌꯦꯡꯉꯣꯅꯦ ꯁꯥꯠꯂꯗꯤ ꯑꯩꯒꯤꯁꯨ ꯈꯔ ꯁꯦꯝꯕꯤꯔꯛꯑꯣ ꯑꯩꯁꯨ ꯂꯩ ꯁꯥꯠꯄꯗꯤ ꯄꯥꯝꯃꯦꯕ꯫
ꯑꯪ ꯁꯤꯁꯦ ꯑꯩꯅ ꯈꯟꯕ ꯁꯤ ꯆꯦꯔꯩ ꯃꯆꯨꯁꯦ ꯑꯉꯧꯕ ꯃꯥꯜꯂꯦꯕ ꯑꯉꯧꯕ ꯅꯠꯇ꯭ꯔꯒ ꯍꯥꯛꯀꯄꯥꯟꯗꯤ ꯑꯣꯏꯗꯣꯏꯅꯦꯕ꯫
ꯌꯥꯏꯌꯦ ꯌꯥꯏ ꯑꯃ ꯃꯆꯨ ꯑꯃ ꯍꯦꯛꯇ ꯑꯩꯁꯨ ꯑꯁꯥꯠꯄ ꯂꯩꯗꯣ ꯄꯥꯝꯃꯦꯕ ꯂꯥꯏ ꯊꯥꯃꯩ ꯀꯌꯥ ꯊꯥꯜꯂꯛꯒ꯫ ꯍꯥꯟꯗ ꯁꯤꯖꯤꯟꯅꯕꯒꯤ꯫
ꯑꯗꯨ ꯍꯥꯏꯔ ꯑꯉꯥꯡ ꯑꯃ ꯑꯩꯈꯣꯏꯒꯤ ꯑꯩꯈꯣꯏ ꯌꯨꯝꯒꯤ ꯃꯊꯛꯇꯣ ꯈꯪꯉꯤꯗꯅ
ꯍꯣꯏ
ꯑꯗꯨꯃꯥꯏꯅ ꯐꯣꯔꯦꯁꯇ ꯊꯕꯛ ꯇꯧꯕꯅꯦꯕ ꯑꯗꯣ ꯉꯥꯍꯥꯟ ꯂꯩꯍꯥꯎ ꯄꯥꯕꯤ ꯆꯥꯔ ꯃꯌꯥꯝ ꯄꯨ ꯂꯥꯛꯑꯝꯃꯤ ꯂꯩꯍꯥꯎ ꯑꯍꯨꯝ ꯃꯔꯤ ꯂꯧ ꯍꯥꯏꯌꯦꯌꯦ ꯑꯩꯈꯣꯏ ꯃꯥ ꯗ ꯑꯩꯈꯣꯏ ꯃꯥ ꯅ ꯂꯩꯍꯥꯎ ꯊꯕꯛ ꯂꯩꯇꯦꯅ ꯂꯧꯗꯦꯌꯦ ꯑꯗꯨꯅ ꯍꯥꯏꯅ ꯉꯝꯃꯤꯅꯦ ꯐꯣꯟ ꯇꯧꯔꯒ ꯂꯧꯒꯦ ꯍꯥꯏꯗꯦ ꯂꯩꯍꯥꯎ ꯒꯝꯂꯥ ꯊꯥꯔꯁꯨ ꯅꯦꯝꯅ ꯁꯠꯍꯟ ꯌꯥꯕꯗꯨ ꯑꯗꯨꯕꯨ ꯈꯣꯠꯄꯗꯨꯕꯨ ꯃꯐꯝ ꯂꯩꯇ꯭ꯔꯁꯨ꯫ ꯂꯩ ꯃꯤꯉꯣꯟꯗꯩ ꯂꯩ ꯍꯦꯛꯅꯕꯗꯣ ꯅꯨꯡꯉꯥꯏꯕ꯭ꯔꯥ ꯅꯪ ꯉꯥꯡꯉꯝꯃꯤꯅꯦ
ꯎ ꯌꯥꯝꯕꯅꯤ ꯌꯥꯕꯅꯤ ꯃꯣꯏ ꯐꯣꯔꯦꯁꯀꯤ ꯑꯗꯨꯃꯥꯏꯅ ꯇꯧꯕꯗꯨꯗꯤ ꯑꯗꯨꯝ ꯄꯤꯛꯏꯉꯩꯗ ꯁꯥꯠꯄꯅꯦꯕ꯫ ꯐꯩꯌꯦ ꯅꯣꯏ ꯃꯥ ꯗꯣ ꯂꯧꯍꯧꯒꯦ ꯂꯩꯇꯅ ꯄꯥꯝꯃꯨꯗ꯭ꯔꯥ
ꯅꯣꯏꯅ ꯃꯊꯪ ꯀꯩꯒꯨꯝꯕ ꯂꯥꯛꯇꯧꯕ ꯂꯩꯔꯗꯤ ꯍꯥꯏꯒꯣ ꯂꯥꯏꯔꯤꯛ ꯍꯩꯕꯤꯗꯣ ꯑꯗꯣ ꯀꯣꯟꯊꯣꯡꯗ ꯊꯕꯥ ꯐꯖꯩꯗꯅ ꯈ꯭ꯔꯤꯁꯃꯥꯁ ꯇ꯭ꯔꯤ ꯒꯥꯛꯇꯣ ꯑꯗꯨꯗꯨꯒꯤ ꯂꯥꯛꯇꯨꯕ ꯂꯩꯔꯗꯤ ꯄꯥꯏꯔꯛꯑꯣ ꯍꯥꯏꯌꯣꯅ ꯍꯥꯏꯔꯝꯃꯤꯅꯦ꯫ ꯆꯥꯛ ꯏꯁꯤꯡꯗꯤ ꯆꯥꯔꯕꯣ ꯀꯃꯥꯏꯅ ꯇꯧꯔꯒꯦ ꯅꯪ
ꯆꯥꯛꯁꯦ ꯆꯥꯔꯦ ꯑꯗꯣ ꯆꯥꯛꯁꯦ ꯆꯥꯕꯒ ꯍꯦꯛꯇ ꯏꯁꯥꯁꯦ ꯅꯨꯡꯉꯥꯏꯇꯕ ꯀꯃꯥꯏ ꯇꯣꯏꯅꯣ ꯈꯪꯗ꯭ꯦ ꯇꯧꯁꯦ ꯆꯥꯈꯠꯁꯤꯜꯂꯨꯕꯒ ꯍꯦꯛꯇ ꯍꯧꯒꯦ ꯇꯧꯋꯦꯕ ꯅꯥꯕꯁꯦ
ꯑꯗꯨꯗꯤ ꯅꯪ ꯈꯣꯟꯖꯦꯜ ꯌꯥꯝ ꯇꯞꯄꯦ ꯅꯁꯥ ꯅꯨꯡꯉꯥꯏ ꯇꯕꯗꯣ ꯍꯦꯟꯖꯜꯂ ꯆꯥꯠꯂꯥꯅ
ꯅꯨꯡꯉꯥꯏꯇ꯭ꯔꯤꯅꯦ ꯏꯁꯥꯗꯤ ꯌꯥꯝꯅ꯫
ꯅꯉꯣꯏ ꯏꯃꯥꯟꯅꯕꯤ ꯑꯃ ꯑꯩꯒ ꯂꯩꯃꯤꯟꯅꯕꯗꯣ ꯈꯪꯉꯤꯗꯅ ꯅꯪꯁꯨ ꯆꯠꯈ꯭ꯔꯦ ꯏꯊꯟꯗ ꯂꯩꯌꯦ ꯑꯗꯨ ꯅꯅ ꯇꯧꯐꯝ ꯈꯪꯗꯕꯅꯤꯅꯅꯦ ꯂꯩꯩꯅꯨꯡ ꯊꯥꯔꯒ ꯆꯥꯛ ꯅꯨꯡ ꯍꯥꯏꯗꯤ ꯆꯥꯔ ꯈꯣꯠꯂꯒ ꯑꯗꯨꯃꯥꯏꯅ꯫ ꯇꯧꯂꯕ ꯅꯠꯇ꯭ꯔꯗꯤ ꯇꯧꯐꯝ ꯈꯪꯗꯦ ꯍꯧꯖꯤꯛꯀꯥꯟꯁꯦ ꯑꯗꯒꯤ꯫
ꯑ
ꯏꯆꯦ ꯑꯃ ꯂꯩꯆꯥꯔ ꯃꯁꯥ ꯊꯦꯛꯑꯒ ꯄꯤꯔꯛꯄꯅꯦꯕꯀꯣ꯫ ꯑꯗꯨ ꯍꯥꯏꯗꯤ ꯎꯝ ꯍꯞꯇꯥ ꯑꯃꯕꯨꯗꯤ ꯈꯔ ꯍꯦꯜꯂꯛꯑꯝꯃꯅꯤ ꯁꯤꯁꯦ꯫ ꯌꯥꯝ ꯄꯤꯛꯇꯣ ꯄꯤꯛꯅꯅꯅꯦ ꯍꯥꯏꯗꯤ ꯃꯥꯄꯣꯝ ꯂꯥꯛꯑꯦꯕ ꯔꯣ ꯍꯥꯏꯗꯤ ꯄꯤꯡ ꯃꯆꯨꯗꯤ ꯁꯥꯠꯇꯤꯅꯦꯕꯀꯣ ꯊꯝꯕꯥꯜ ꯃꯆꯨꯗꯣ
ꯍꯣꯏ
ꯁꯥꯗ ꯍꯌꯦꯡꯗꯤ ꯁꯥꯠꯇꯧ ꯃꯥꯜꯂꯦ ꯁꯤꯁꯦ ꯏꯁ ꯈꯪꯗꯦ ꯍꯥꯏꯗꯤ ꯍꯤꯡꯗꯧ ꯃꯥꯟꯗꯦꯕ ꯁꯤ ꯂꯩꯔꯤ ꯑꯗꯨꯒꯗꯤ ꯅꯣꯛꯅꯤꯡ ꯍꯥꯏꯇꯥꯔꯦ ꯄꯤꯛꯇ꯭ꯔꯨꯏ ꯄꯤꯛꯏꯉꯩ ꯃꯄꯣꯝꯒꯥ ꯃꯄꯣꯝ ꯃꯌꯥꯝ ꯂꯥꯛꯏꯕ꯫ ꯑꯗꯩ ꯆꯟꯗ꯭ꯔꯃꯨꯈꯤ ꯂꯩꯗꯣ ꯈꯪꯉꯤꯗꯅ
ꯈꯪꯉꯦ ꯈꯪꯉꯦ꯫
ꯑꯗꯨꯗꯣ ꯑꯩꯈꯣꯏꯅ ꯉꯍꯥꯟꯋꯥꯏ ꯊꯥꯔꯛꯄꯗꯗꯤ ꯆꯥꯔ ꯉꯇꯅꯦꯕ ꯊꯥꯔꯛꯏꯌꯦꯦ ꯑꯗꯣ ꯏꯆꯦꯗꯅ ꯄꯤꯔꯛꯄꯗꯤ ꯃꯁꯥ ꯑꯣꯏꯅ ꯄꯤꯔꯛꯑꯕ ꯑꯩꯅ ꯑꯁꯨꯃꯥꯏꯁꯦ ꯊꯦꯛꯅꯕ ꯍꯣꯠꯅꯕꯗ ꯃꯁꯥꯁꯦ ꯑꯗꯨꯝ ꯄꯤꯔꯛꯑ ꯃꯥꯜꯂꯦ ꯈꯜꯂꯤ ꯑꯩꯅꯗꯤ꯫ ꯑꯗꯨ ꯌꯦꯡꯒꯦ ꯁꯤꯁꯨ ꯑꯗꯨ ꯊꯥꯖꯤꯟꯕꯅꯦ ꯑꯗꯨ ꯍꯧꯔꯕꯅꯤ ꯃꯁꯥꯁꯤꯁꯨ
ꯀꯩ ꯃꯆꯨ ꯑꯣꯏꯒꯦ ꯆꯟꯗ꯭ꯔ ꯄꯨꯈꯈꯤꯗꯣ
ꯀꯔꯤ ꯃꯆꯨꯅꯣꯝ ꯍꯥꯏꯕꯅꯤꯅꯦꯅꯦ꯫ ꯀꯥꯎꯕ ꯀꯥꯎꯔꯦ ꯊꯝꯕꯥꯜ ꯃꯁꯨꯨ ꯋꯥꯔꯕ꯭ꯔꯥ ꯀꯩꯣ ꯃꯆꯨ ꯋꯥꯔꯕ ꯀꯥꯎꯔꯦ ꯑꯆꯧꯕꯗꯤ ꯑꯣꯏꯗꯣꯏꯅꯦꯕ ꯍꯌꯦꯡ ꯁꯥꯠꯂ ꯀꯥꯟꯗ ꯈꯪꯗꯦ ꯍꯧꯖꯤꯛꯐꯥꯎꯒꯤꯗꯤ ꯍꯧꯗꯤ ꯍꯧꯔꯛ ꯈꯪꯗꯦ ꯂꯩ ꯃꯃꯤꯡ ꯈꯪꯗꯕ ꯈꯔ ꯌꯥꯎꯋꯦ ꯈꯗꯤ ꯊꯥꯖꯟꯕ ꯍꯥꯏꯅ
ꯐꯖꯕꯅꯤ ꯁꯦꯟꯗ꯭ꯔꯃꯨꯈꯤꯗꯨꯁꯨ ꯑꯗꯨꯝ ꯐꯖꯕꯅꯦ ꯑꯗꯨ ꯃꯆꯨꯗꯣ ꯈꯪꯅꯤꯡꯕꯩ ꯋꯥꯅꯤ ꯑꯩꯁꯨ ꯄꯥꯝꯃꯦ ꯐꯔꯦ ꯅꯪ ꯍꯥꯟꯅ ꯁꯦꯝꯃꯣ ꯑꯗꯨꯒ ꯐꯖꯅ ꯍꯤꯡꯒꯜꯂꯣ ꯑꯗꯨꯒ ꯑꯩꯒꯤ ꯑꯃꯨꯛ ꯁꯦꯝꯕꯤꯔꯛꯑꯣ
ꯍꯣꯏ ꯁꯝꯃꯛꯀꯦ ꯅꯪ ꯆꯗꯨꯁꯤ ꯁꯤꯒꯤ ꯀꯥꯕꯣꯛ ꯁꯤꯁꯨ ꯃꯍꯥꯒꯤꯅꯤꯅꯦ꯫ ꯑꯩꯈꯣꯏ ꯆꯧꯀꯤꯗꯥꯔꯗꯣ ꯑꯗꯨꯅ꯫ ꯁꯝꯗ ꯀꯩꯅꯣ ꯀꯕꯣꯛ ꯑꯩꯁꯦ ꯆꯥꯔꯁꯦ ꯍꯧꯔꯗꯤ ꯃꯥꯁꯦ ꯂꯧꯒꯦꯒ ꯍꯥꯏꯔꯝꯕꯅꯦ ꯑ ꯑꯃꯨꯛ ꯊꯦꯠꯂꯛꯄꯗꯨ ꯎꯕꯅꯦ ꯃꯥꯅ ꯊꯥꯔ ꯀꯕꯣꯛꯗ ꯁꯣꯛꯍꯧꯗꯦꯌꯦ ꯑꯩꯁꯨ ꯑꯍꯥꯟꯕꯅꯦ ꯑꯩ ꯀꯕꯣꯛ ꯂꯩ ꯁꯣꯔ ꯍꯥꯏꯗꯤ ꯑꯗꯨ ꯌꯦꯡꯉꯅꯤ꯫ ꯑꯃꯗꯤ ꯍꯧꯔꯦꯕ ꯀꯕꯣꯛ ꯂꯩꯁꯦ ꯐꯖꯅ ꯑꯗꯨ ꯑꯇꯩꯁꯤꯗꯤ ꯈꯪꯗꯔꯤꯦ
ꯃꯁꯥ ꯊꯥꯕꯗ ꯍꯧꯔꯤꯔꯣ ꯀꯕꯣꯛ ꯂꯩꯣꯏ꯭ꯔꯣ
ꯃꯁꯥꯅ ꯊꯥꯕꯗ ꯍꯧꯔꯤꯁꯦ ꯑꯃꯗꯤ ꯐꯖꯅ ꯍꯧꯔꯦꯕ ꯀ ꯑꯗꯨꯨꯝ ꯌꯡꯁꯤꯟꯈꯤꯕꯅꯦ ꯌꯥꯝꯃꯟꯗꯅ ꯑꯩꯅ ꯑꯗꯨꯅꯦ ꯍꯧꯖꯤꯛꯀꯥꯟꯁꯤ꯫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
ꯇꯧꯐꯝ ꯈꯪꯗꯦꯕ ꯍꯧꯖꯤꯛꯀꯥꯟꯁꯦ ꯃꯇꯝ ꯂꯦꯟꯕ ꯌꯥꯝꯅ ꯋꯥꯏꯌꯦꯕ꯫ ꯆꯍꯤꯁꯦ ꯌꯥꯝꯃ ꯌꯥꯝꯃꯒ ꯃꯈꯜꯁꯨ ꯖꯥ ꯖꯥ ꯈꯥꯝꯖꯜꯂꯛꯑꯦ ꯄꯩꯁꯥ ꯅꯨꯡꯁꯥ ꯊꯣꯛꯇ꯭ꯔꯕꯅꯤꯅ ꯊꯕꯛꯁꯨ ꯌꯥꯝꯡꯈꯠꯂꯛꯑꯦ
ꯂꯣꯏꯅ ꯈꯪꯗꯦ ꯄꯩꯁꯥ ꯊꯣꯛꯄ ꯌꯥꯕ ꯀꯩꯗꯧꯁꯦ ꯌꯦꯡ꯫ ꯍꯗ ꯃ ꯊꯥ ꯆꯥꯏ
ꯎꯝ ꯅꯇ
ꯀꯩꯍꯥꯏꯅ
ꯑꯗꯨꯅꯦꯕ ꯇꯧꯋ
ꯑꯗ ꯀꯣꯛꯀ ꯉꯥꯣꯏꯗ ꯑꯣꯏꯕ ꯑꯣ ꯇꯧꯊꯣꯛꯕ ꯑꯗꯨꯗꯤ꯫
ꯊꯃꯒꯗ